ꯀꯩꯗꯧ ꯕꯤꯔꯤꯒꯦ
ꯑꯩ ꯊꯃꯤ
ꯀꯩꯅꯣ ꯇꯨꯝꯃꯒꯛꯇ ꯂꯩꯔꯕꯣ
ꯂꯩꯔꯦ ꯂꯩꯈꯔꯦ ꯋꯥꯔꯦ ꯆꯠꯄ ꯋꯥꯗꯅ ꯍꯤꯞꯄꯗ ꯉꯥꯏꯔꯤꯗ
ꯑꯩꯗꯤ ꯄꯨꯛꯁꯦ ꯅꯥꯔꯦ
ꯆꯥꯛ ꯀꯌꯥꯝ ꯆꯥꯥꯁꯟꯒ꯭ꯔꯒꯦ ꯒꯦꯃꯣꯛ
ꯆꯥꯁꯤꯟꯗꯦ ꯆꯥꯛꯇꯤ ꯈꯖꯤꯛ ꯈꯛꯅꯦ ꯏꯁꯤꯡ ꯃꯌꯥꯝ ꯊꯛꯆꯜꯂꯨꯕ ꯉꯁꯥꯏꯒꯤ ꯑꯗꯣ ꯃꯌꯥꯝ ꯂꯩꯔꯤꯕꯩ ꯈꯤꯇꯪ ꯈꯖꯤꯛꯇꯪ ꯆꯥꯗ ꯄꯨꯛꯇꯣ ꯊꯖ ꯃ ꯅꯥꯔꯤꯕ
ꯑ
ꯌꯥꯗ꯭ꯔꯔꯤꯗꯣ ꯑꯍꯟ ꯑꯣꯏꯔꯛꯄ ꯀꯥꯏꯗꯦ ꯐꯖꯐꯝ ꯂꯩꯇꯦ
ꯌꯥꯔꯣꯏ ꯌꯥꯔꯔꯣꯏ ꯏꯟꯖꯤꯟꯗꯣ ꯀꯨꯏꯔꯛꯑꯕꯅꯤꯅ ꯃꯊꯧ ꯇꯧꯗ꯭ꯔꯦꯕ
ꯐꯪꯁꯟ ꯈꯤꯇꯪ ꯋꯥꯕ ꯍꯥꯏꯇꯥꯔꯦꯀꯣ
ꯎꯝ ꯐꯪꯁꯟ ꯈꯔ ꯋꯥꯠꯂꯛꯑꯅꯤ ꯑꯗꯨꯅ ꯆꯥꯕ ꯊꯛꯄ ꯈꯔ ꯍꯜꯂꯣ ꯍꯥꯏ
ꯑꯁ ꯀꯩꯅꯣꯗ ꯍꯥꯏꯁꯤꯕ
ꯆꯥꯟꯅꯅꯕ
ꯍꯜꯂꯒꯦꯂ ꯇꯥꯔꯅ
ꯎꯝ
ꯄꯨꯣꯛꯅ ꯂꯥꯡ ꯍꯂꯂꯣ ꯄ꯭ꯂꯤꯁ ꯀꯤꯞ ꯁꯥꯏꯂꯦꯟꯠ
ꯑꯦ
ꯇꯨꯝꯃꯣ ꯏꯕꯦꯝꯃ ꯇꯨꯝꯃꯣ ꯁꯛꯇꯨꯒ
ꯅꯤꯁꯥ ꯈꯥꯏꯔ ꯅꯣꯏ ꯁ꯭ꯋꯥꯏꯗ
ꯎꯝ ꯇꯨꯝ ꯇꯨꯝꯗꯅ ꯂꯩꯌꯣ ꯆꯥꯕꯗꯣ ꯇꯨꯝꯅꯕ ꯈꯔ ꯉꯟꯅ ꯇꯨꯝ
ꯇꯨꯝꯃꯗꯧꯅꯦ ꯁꯤ ꯍꯦꯛ ꯂꯣꯏꯕꯒ ꯇꯨꯝꯃꯗꯧꯕꯅꯦ ꯑꯩ
ꯍꯌꯦꯡ ꯉꯟꯇꯥꯥꯔ ꯍꯧꯒꯠꯂꯣ ꯑꯗꯨꯗꯨꯒ ꯑꯦꯛꯁꯔꯁꯥꯏꯁ ꯇꯧꯔꯣ
ꯑꯁ ꯑꯌꯨꯛꯁꯦ ꯇꯨꯝꯕ ꯅꯨꯡꯉꯥꯏꯕꯩꯀꯣ ꯍꯧꯒꯠꯅꯤꯡꯗꯕ ꯉꯁꯥꯏꯒꯩꯁꯦ ꯍꯧꯒꯠꯀꯦ ꯇꯧꯔꯝꯕꯅꯦꯕ ꯑꯗ ꯑꯩꯁꯦ ꯑꯗꯨꯝ ꯁ ꯅꯨꯡꯉꯥꯏꯕ ꯊꯨꯝꯕꯁꯨ ꯅꯨꯡꯉꯥꯏꯕꯗꯒꯤ ꯑꯩꯁꯦ ꯍꯧꯒꯠꯄꯁꯦ ꯉꯝꯗ꯭ꯔꯦ ꯑꯒꯠꯄꯁꯦ ꯉꯝꯗꯕꯗꯒꯤ
ꯎꯝ
ꯑꯗꯨꯝ ꯇꯟꯗꯅ ꯑꯗꯨꯝ ꯇꯨꯝꯃꯦ
ꯐꯃꯨꯡꯅ ꯉꯝꯈꯔꯦ
ꯌꯦꯁ ꯁꯥꯃꯨꯅ ꯉꯝꯈꯔꯦ
ꯐꯃꯨꯡꯅ ꯐꯃꯨꯡꯒ ꯃꯣꯟꯒꯅ ꯐꯥꯔꯒ ꯍꯧꯒꯠꯍꯟꯗ꯭ꯔꯦꯕ ꯅꯠꯇ꯭ꯔꯥ
ꯑꯈꯍꯦꯟ
ꯑꯠꯇꯕꯁꯦ ꯑꯁ ꯀꯅ ꯇꯏ ꯁꯤꯀꯣ ꯑꯗꯨꯕꯨ ꯑꯩ ꯍꯧꯒꯠꯀꯅꯤ
ꯍꯧꯒꯠꯂꯣ ꯍꯌꯦꯡꯗꯤ ꯑꯦꯂꯥꯔꯝ ꯊꯝꯃꯣ ꯑꯗꯨꯗꯨ ꯗꯨꯀꯥꯟꯗ ꯍꯧꯒꯠꯂꯣ
ꯍꯣꯏ ꯑꯗꯨꯖꯀ ꯍꯛꯆꯥꯡ ꯃꯤ ꯋꯥ ꯉꯥꯡꯕ ꯁꯔꯨꯛꯇꯤ ꯍꯛꯆꯥꯡ ꯐ ꯍꯛꯆꯥꯡ ꯐꯅꯕ ꯁꯥꯏꯁ ꯇꯧꯒꯦꯗ ꯈꯪꯉꯗꯅ
ꯎꯝ ꯑꯃ ꯅꯨꯄꯤ ꯅꯨꯄꯤ ꯌꯥꯏꯅꯤ
ꯀꯔꯤ ꯀꯔ
ꯈꯪꯉꯦ ꯅꯪꯅ ꯍꯥꯏꯔꯤꯕ ꯃꯤꯗꯣ ꯁꯝꯇꯦꯟ ꯁꯤꯇꯦꯅ ꯀꯛꯄꯅꯦ ꯑꯃꯅ ꯇꯧꯕꯗꯣ ꯅꯨꯄꯥ ꯑꯃꯅ
ꯍꯣꯏ ꯍꯣꯏ ꯍꯣꯏ ꯅꯣꯛꯅꯤꯡꯗ꯭ꯔꯣ ꯑꯗꯨꯗꯣ ꯍꯣꯏ ꯑꯩꯁꯦ ꯁ ꯌꯧꯒꯗꯅ ꯑꯗꯨꯃꯛ ꯇꯧꯔꯒꯥꯏꯅꯦꯕꯤꯗꯨꯣ ꯅ ꯑꯃ ꯊꯒ ꯂ ꯅꯣꯏ ꯃꯃ ꯀꯣꯂꯣꯏꯅꯤꯅꯦ ꯀ ꯇ ꯀꯩꯅ ꯇꯧꯔꯤꯁꯤꯕꯨ ꯏ ꯃꯥꯅꯦ ꯖꯦ ꯉ ꯈꯈꯣꯏꯔꯦ
ꯊꯒ ꯂꯣ ꯑꯣ ꯂꯥꯏꯛ ꯀꯃꯦꯟ ꯁꯦꯔ ꯇꯧꯔꯛꯀꯦ
ꯍ ꯌꯥꯔꯦ ꯑꯩꯅ ꯍꯥꯏꯕꯗꯨꯗꯤ ꯇꯧꯗꯦ ꯅꯪ ꯎꯝ
ꯅꯅꯥ ꯀꯩ ꯍꯥꯏꯒꯤꯒꯦꯉꯣꯟꯗ
ꯑꯩꯅ ꯅꯪꯣꯟꯅ ꯀꯔꯤ ꯍꯥꯏꯒꯦ ꯑꯩꯁꯦ ꯐꯠꯇꯕꯤ ꯇꯥꯍꯜꯂꯨꯅꯨ ꯍꯥꯏꯕ ꯅꯠꯇ꯭ꯔꯣ
ꯀꯔꯤꯅꯣꯅꯦ ꯅꯪ ꯀꯅꯥꯗꯣ ꯐꯠꯇꯦ ꯍꯥꯏꯔꯒꯦꯅꯦ ꯅꯪ ꯑꯐꯕꯤꯅꯦ ꯑꯐꯕꯤ
ꯌꯥꯔꯦ
ꯃꯌꯥꯝꯒꯤ ꯑꯐꯕꯤ ꯃꯌꯥꯝ ꯀ ꯐꯂꯤ ꯍꯥꯏꯗꯣꯑꯣ ꯑ ꯁ꯭ꯋꯤꯡ ꯑꯃ ꯅꯦ
ꯊꯛꯆꯤꯜꯂꯣ ꯑꯩꯁꯨ ꯑꯗꯨꯝꯕꯨꯕꯥꯅꯤ ꯑꯃ ꯂꯩꯌꯦ ꯊꯛꯆꯤꯟꯖꯔꯦ ꯍꯪꯗꯦ ꯑꯩꯈꯣꯏꯁꯦ ꯑꯩꯈꯣꯏꯁꯦ ꯑꯩꯈꯣꯏ ꯀ꯭ꯂꯥꯁꯇꯒ ꯍꯥꯏꯔꯗꯤ ꯃꯤ ꯅꯨꯡꯁꯤ ꯔ ꯑꯃꯔ
ꯁꯤꯔꯃ ꯑꯣꯏꯣꯏꯗꯏ ꯑꯩꯈꯣꯏꯅ ꯃꯤꯒꯤ ꯉꯥꯡꯅꯔꯤꯕ ꯁꯨꯃꯥꯏꯅ ꯃꯤꯅꯁꯨ ꯀꯩꯁꯨ ꯉꯥꯡꯅꯔꯝꯃꯣꯏ ꯍꯥꯏꯕꯗꯤ ꯈꯜꯂꯨꯅ
ꯑꯩꯈ
ꯂꯧꯗꯦ ꯂꯧꯗꯦ ꯀꯩꯗꯧꯕꯒꯤ ꯃꯣꯏꯅ ꯉꯥꯡꯅꯕ ꯁꯨꯝ ꯇꯥꯔ ꯂꯩꯒꯗ꯭ꯔꯥ ꯅꯠꯇ꯭ꯔꯥ ꯉꯥꯡꯅꯅꯤ ꯉꯥꯡꯅꯖꯁꯤꯅꯤ ꯎꯔꯤꯉꯥꯔꯥ
ꯃ ꯃꯥ
ꯎ ꯈꯥꯏꯔ ꯅꯪ ꯉꯥꯡꯕ ꯐꯖꯅ ꯇꯥꯗꯦ ꯈꯖꯪ ꯆꯠꯂꯛꯑꯣ ꯅꯪ ꯑꯨ ꯐꯖꯅ ꯇꯥꯗꯤꯌꯦ
ꯑꯩ ꯍꯄꯝꯕꯗꯒꯤꯅꯦ ꯎꯔꯤꯡ ꯑꯆ ꯎꯧꯕ ꯃꯁꯤ ꯑꯩ ꯈꯗꯥꯡ ꯊꯣꯛꯄꯗꯣ ꯆꯥꯎꯊꯣꯛꯑꯦꯕ ꯄꯣꯝꯊꯣꯛꯑꯦꯕ ꯉꯁꯥꯏ
ꯎꯝ ꯆꯂꯦꯅ ꯊꯃꯣ ꯅꯪ
ꯑꯪ ꯄꯣꯝꯊꯣꯛꯑꯒꯅꯦ ꯄꯣꯝꯊꯣꯛꯑꯒ ꯃꯥ ꯃꯔꯣꯡꯗꯤ ꯌꯥꯎꯗ꯭ꯔꯦ ꯃꯥꯒꯤ ꯑꯃ ꯑꯉꯧꯕ ꯈꯛꯇꯪ ꯑꯣꯏꯕꯤꯗꯣ
ꯑꯥ
ꯑꯗꯨꯝ ꯃꯦꯂꯨꯅꯣ
ꯃꯦꯠꯇꯦ ꯑꯗꯨꯝ ꯊꯛꯄꯗ ꯂꯥꯛꯑꯦꯅꯦ ꯃꯦꯠꯇꯦꯗ
ꯑꯃꯨꯛ ꯇꯥꯅꯤ
ꯗꯥꯛ ꯇꯥꯕꯁꯦ ꯑꯩꯅꯒ ꯈꯔ ꯑꯆꯧꯕꯒꯨꯝꯕ ꯊꯣꯛꯄꯔꯒ ꯇꯧꯔꯨꯕꯗꯣ ꯑꯗꯨ ꯑꯁ ꯑꯩꯈꯣꯏꯁꯦꯅ ꯑꯩꯈꯣꯏꯗ ꯑꯩꯅ ꯌꯨꯝꯖꯜꯂꯗꯤ ꯑꯩ ꯎꯔꯤꯡ ꯃꯦ ꯇꯧ ꯃꯌꯥꯝꯗ ꯑꯩ ꯎꯔꯦ ꯆꯥꯛ ꯃꯌꯥꯝꯃꯦꯦ ꯇꯧꯁꯦ
ꯎꯝ ꯃꯤꯁꯦ ꯌꯥꯝ ꯇꯧꯒꯟꯕ꯭ꯔꯥ
ꯎꯝ ꯑꯩ ꯅꯣꯏ ꯇꯤꯟꯗꯕ ꯍꯥꯏꯌꯦꯦ
ꯑꯁ ꯍꯦꯟꯖꯥꯡ ꯍꯥꯎꯗꯣꯔꯦ ꯑꯗꯨꯗꯤ ꯍꯌꯦꯌꯦꯡꯗꯤ
ꯑꯨꯝ ꯆꯥꯛ ꯉꯧꯔꯒ ꯆꯥꯛ ꯆꯥꯖꯤꯛ ꯂꯩꯁꯦ ꯍꯌꯦꯡ ꯉꯧꯔꯒ ꯆꯥꯥꯁꯦꯅ ꯈꯥꯏ
ꯎꯝ
ꯑꯩꯁꯤ ꯃꯥꯦ ꯌꯥꯝ ꯃꯨꯏ ꯍꯥꯏꯕꯕꯁꯤꯦ ꯃꯔ ꯃꯄꯥꯟ ꯃꯄꯥꯟꯁꯦ
ꯑꯗꯨ ꯍꯥꯏꯔꯒ ꯆꯥꯛ ꯄꯨꯣꯔꯥ ꯊꯦꯡꯅꯔꯝꯃꯦ ꯑꯩꯅ ꯐꯣꯟꯗ ꯁꯨꯝ ꯌꯦꯡꯉꯛꯕ ꯀꯥꯟꯗ
ꯎꯝ
ꯆꯥꯛ ꯆꯥꯛ ꯑꯊꯣꯡꯕꯗꯣ ꯆꯖꯤꯛꯇꯣ
ꯎꯝ
ꯑꯗꯨꯗꯨꯒ ꯌꯦꯔꯨꯝꯒ ꯕꯦꯁꯣꯟꯒ ꯃꯔꯨ ꯃꯔꯥꯡ ꯀꯩꯀꯥ ꯂꯣꯏ ꯁꯨꯅ ꯊꯥꯔꯀꯥꯟꯗ ꯊꯥꯎꯗꯣ ꯑꯗꯨꯝ ꯇꯥꯎꯔꯀꯥꯟꯗ ꯕꯣꯔꯥꯒꯤ ꯇꯥꯏꯞꯇ ꯆꯥꯗꯣꯏꯕ
ꯎꯝ
ꯍꯥꯎꯗꯧ ꯄꯔꯦꯕ ꯁꯛꯛꯇ
ꯑꯁ ꯍꯣꯇ꯭ꯔꯨꯝ ꯍꯣꯇ꯭ꯔꯨꯝ ꯍꯣꯜ ꯂꯩꯔꯦꯕ ꯆꯥꯎꯕꯒꯤ
ꯂꯩ ꯂꯩꯕ ꯃꯦꯟꯖꯂꯣꯗꯣ
ꯀꯩꯁꯤꯗ ꯕ꯭ꯂꯦꯡ ꯂꯕꯛ ꯀꯦꯅꯤꯁꯤꯅ ꯀꯝꯅꯝ ꯐꯗꯣ ꯅꯪꯗ ꯌꯨꯝ ꯆꯠꯂꯛꯄꯗꯣ ꯑꯩꯈꯣꯏ ꯆꯦꯗꯪ
ꯇꯣꯅꯔꯗꯩꯁꯜꯂꯣ ꯇꯣꯅ
ꯑꯣꯅ ꯂꯩꯇꯅ ꯀꯈꯔꯤꯌꯦ
ꯇꯦꯟꯗ ꯆꯔꯗꯦ ꯇꯦꯟ
ꯐꯦꯠꯇꯕ ꯑꯃ ꯌꯥꯎꯋꯦ ꯅꯪꯒꯤꯗꯤ
ꯇꯤꯟꯗ ꯑꯩꯕꯁꯨꯦ ꯐꯩꯅꯤꯅꯦ ꯇꯤꯟꯁꯦ ꯐꯈ꯭ꯔꯕ ꯄꯣꯠꯅꯤ ꯅꯪ
ꯑꯩꯒꯤ ꯂꯩꯃꯤꯅ ꯕꯁꯤꯅ ꯑꯩꯉꯣꯟꯗ ꯗꯞ ꯇꯧꯔꯤꯕ ꯂꯥꯡꯉꯒꯦ
ꯎꯝ ꯊꯥꯖꯜꯂꯣ ꯈꯨꯖꯦꯠꯅ ꯌꯥꯟꯁꯤꯜꯂ
ꯀꯣꯏꯆꯃꯤ ꯉꯟꯖꯜꯔ
ꯌꯦꯟꯖꯜꯒ
ꯍꯥꯏ ꯅꯨꯄꯤꯉꯥꯡꯅ ꯀꯔꯤ ꯈꯪꯉꯤꯅ
ꯎꯝ ꯆꯂꯣ ꯆꯂꯣ ꯏꯕꯨꯡꯉ ꯆꯠꯂ ꯆꯠꯂꯣ ꯏꯕꯦꯝꯃ ꯑꯩꯈꯣꯏꯗꯒꯤ ꯍꯦꯟꯅ ꯝꯕ ꯆꯤꯔ ꯀꯌꯥꯗ ꯍꯧꯖꯤꯗꯅ ꯉꯥꯡꯉꯤꯅ ꯌꯣꯡꯉꯛꯑꯕꯅꯤꯗ ꯑꯗꯣ ꯃꯣꯏꯁꯨ ꯑꯗꯨꯝ ꯗꯥꯏꯔꯦꯛ ꯗꯥꯏꯔꯦꯛ ꯑꯗꯨꯝ ꯃꯣꯏꯅ ꯉꯥꯡꯕ ꯋꯥꯗꯨꯃꯛꯅꯦ ꯗꯥꯏꯔꯦꯛ ꯍꯟꯗꯣꯔꯒ ꯉꯥꯡꯅꯔꯤꯗꯨꯣ ꯅꯠꯇ꯭ꯔꯥ
ꯑ ꯀꯩꯒꯤꯗ ꯍꯥꯏꯅꯕꯅꯣ ꯑꯩ ꯈꯪꯗꯌꯦ
ꯅꯪ ꯍꯪ ꯔꯥꯏ ꯌꯥꯏ
ꯍꯪꯗꯤ
ꯀꯩꯅꯣ ꯍꯤꯟꯗꯤ ꯐꯤꯂꯝ ꯁꯟꯇꯣꯁꯇꯨꯅꯤ ꯀꯩꯅꯣ
ꯑꯣ ꯑꯗꯨꯗ ꯍꯥꯏꯅꯕ꯭ꯔꯣ
ꯍꯥꯏꯅꯦ ꯑꯗꯨꯗ ꯕꯠ ꯅꯨꯄꯤ ꯕꯠ ꯅꯨꯄꯤꯔꯣ
ꯃꯤ
ꯑꯗꯨꯒꯤ ꯃꯄꯥꯅꯦ ꯑꯗꯨꯒ ꯍꯦꯔꯣ ꯍꯣꯏꯒꯤ ꯃꯔꯤ ꯃꯇꯥꯒꯤ ꯃꯄꯥꯈꯩ ꯄꯩꯁꯥ ꯄꯥꯏꯕ ꯃꯌꯥꯝꯗꯣ
ꯎꯝ ꯎꯝ
ꯑꯗꯨꯗꯨꯅ ꯍꯥꯏꯔꯤꯕ ꯍꯦꯔꯣꯏꯅꯤꯗꯨꯗ
ꯑꯣ ꯑꯗꯨ ꯃꯅꯤꯄꯨꯔ ꯐꯤꯂꯝꯗ ꯍꯟꯗꯣꯛꯄ꯭ꯔꯕ
ꯍꯣꯏ ꯃꯅꯤꯄꯨꯔ ꯐꯤꯂꯝꯗ ꯍꯟꯗꯣꯛꯄꯗ ꯍꯥꯏꯕ ꯍꯥꯏꯕ ꯍꯥꯏꯕ ꯑꯣꯏꯗꯣꯏꯅꯦ ꯑꯗꯣ ꯑꯩꯁꯨꯦ ꯐꯖꯅ ꯊꯤꯗꯦ ꯑꯝꯇꯕꯨ ꯊꯤꯔꯨꯈꯤꯒꯦ ꯑꯗꯨꯒꯤ ꯗꯥꯏꯂꯣꯛꯇꯤ ꯗꯥꯏꯂꯣꯛꯅꯤ ꯈꯪꯉꯦꯕꯀꯣ ꯑꯗꯨ ꯑꯣꯏꯇꯥꯔꯁꯨ ꯐꯖꯅ ꯊꯤꯖꯤꯜꯂꯨꯗꯕꯗꯣ ꯑ ꯈꯗꯕ ꯌꯦꯡꯕꯨꯗꯤ ꯌꯦꯡꯗ꯭ꯔꯦ ꯑꯗꯨ ꯑꯣꯏꯇꯥꯔꯁꯨ ꯑꯗꯨꯋꯥꯏ ꯃꯇꯥꯡꯗꯨꯗꯤ ꯐꯖꯅ ꯌꯦꯡꯕ ꯃꯇꯝꯗꯨꯗꯗꯤ ꯈꯪꯈꯤꯗꯦꯕ ꯑꯗꯨꯃꯥꯏꯅ ꯆꯠꯂꯛꯀꯅꯤ ꯐꯪꯗꯕꯅꯤꯅ ꯍꯧꯖꯤꯛ ꯈꯛꯇ ꯊꯣꯛꯂꯛꯄꯅꯤꯗꯅ ꯑꯗꯨꯒꯤ ꯗꯥꯏꯂꯣꯛꯇꯨꯗ ꯑꯃꯨꯛ ꯀꯣꯟꯅ ꯑꯗꯨꯗꯨꯒꯤ ꯆꯕꯨ ꯇꯈꯥ ꯃꯤ ꯊꯕꯛ ꯌꯥꯝꯃꯤ
ꯊꯕꯛ ꯌꯥꯝꯕ ꯅꯠꯇꯦ ꯑꯩ
ꯄꯩꯁꯥ ꯄꯥꯏꯅꯤꯖꯕꯅꯤ ꯑꯃ ꯑꯃ ꯁꯥ ꯂꯥꯛꯍꯟꯗꯒꯤ ꯇꯧꯕꯗꯣ ꯍꯪꯉꯗꯅ ꯑꯩ ꯄꯁꯥꯄꯖ ꯌꯥꯗꯕꯅꯦ ꯦ ꯑꯗꯨꯒꯤ ꯃꯤꯡ ꯑꯗꯨꯒꯤ ꯃꯤꯡꯗꯨꯗ ꯂꯥꯏꯔꯤꯗ ꯑꯝꯇꯞ ꯊꯥꯒꯠꯂꯨꯒꯦ ꯑꯩ
ꯊꯒꯠꯂ ꯑꯩ ꯄꯩꯁꯥ ꯄꯥꯏꯗꯕ ꯌꯥꯗꯕꯅꯦ ꯊꯕꯣꯗꯣ
ꯪꯗꯗ ꯀꯔꯤꯕꯨ ꯇꯧꯔꯦ ꯀꯔꯤ ꯇꯧꯔꯦ ꯍꯤꯡꯉ ꯂꯩꯗꯅ
ꯄꯩꯁꯥ ꯄꯥꯏꯗꯕ ꯌꯥꯗꯕꯅꯦ ꯀꯦꯔ ꯀꯦꯔꯒ ꯂꯩꯌꯣ ꯅꯨꯄꯤꯅꯤꯅ ꯇꯨꯝꯕꯗ ꯀꯦꯔꯒ ꯇꯨꯝꯒꯦ ꯇꯧꯅꯕ
ꯑꯩꯗꯤ ꯑꯩꯅꯀꯣ ꯑꯦ ꯑꯁ ꯀꯩꯅꯣ ꯊꯣꯛꯂꯛꯑꯦ ꯃ ꯍꯧꯖꯤꯛꯀꯤ ꯃꯦꯠꯈꯥꯏꯔꯗꯨ ꯃꯆꯨꯝ ꯊꯣꯛꯂꯛꯑꯦ ꯌꯦꯡꯉꯣ ꯍꯧꯖꯤꯛꯀꯤꯗꯣ ꯑꯣ ꯀꯩꯅꯣ ꯎꯔꯤꯡ ꯎꯔꯤꯡꯁꯤꯁꯨ ꯃꯈꯜ ꯑꯅꯤ ꯊꯣꯛꯑꯦꯕ ꯍꯧꯖꯤꯛꯀꯤ ꯑꯗꯨꯃꯥꯏꯅ ꯄꯣꯝꯈꯠꯂꯒ ꯅꯥꯏ ꯃꯍꯤ ꯑꯣꯏꯅ ꯑꯣꯡꯈꯠꯂꯒ ꯄꯜꯂꯥꯡꯅ ꯊꯣꯛꯈ꯭ꯔꯒ ꯑꯗꯨꯃꯥꯏꯅ ꯂꯩꯖꯕ ꯑꯗꯨꯨ ꯂꯩꯌꯦꯕꯀꯣ
ꯎꯝ
ꯑꯗꯨ ꯅꯠꯇꯕꯗꯁꯨ ꯑꯁꯤꯗꯤ ꯑꯗꯨꯝ ꯁꯨꯃꯥꯏꯅ ꯂꯩꯔꯒ ꯍꯥꯏꯗꯤ ꯐꯂꯥꯡ ꯅꯨꯄꯤꯗꯇꯞ ꯀꯥꯏꯕꯝ ꯑꯗꯨꯝ ꯊꯣꯛꯂꯛꯑ ꯗꯥꯛ ꯀꯩꯁꯨ ꯀꯩ ꯀꯩꯁꯨ ꯇꯥꯍꯧꯗꯦ ꯅꯥꯁꯨ ꯅꯥꯍꯧꯗꯦ ꯁꯤ ꯄꯣꯠꯁꯤꯅ ꯑꯃ ꯊꯣꯛꯂꯛꯄꯗ ꯇꯪ ꯅꯥꯔꯝꯃꯒ
ꯎꯝ
ꯑꯗꯨ ꯅꯠꯇꯕ ꯊꯣꯛꯄꯗ ꯂꯩꯌꯦ ꯍꯥꯏꯅ ꯑ ꯊꯣꯛ ꯩꯅ ꯑꯗꯨꯝ ꯄꯣꯝꯃ ꯂꯩꯕꯣ ꯑꯗꯨꯝ ꯊꯦꯡꯒ ꯅꯥꯕ ꯑꯗꯩ ꯈꯔꯅ ꯊꯤꯈꯤ ꯑꯩ ꯑꯩ ꯑꯩ ꯂꯥꯏꯕꯛꯇ ꯇꯧꯔꯤꯁꯦ ꯍꯥꯏꯗꯤ ꯃꯔꯣꯡ ꯍꯧꯇꯕꯤꯗ ꯑꯗꯨꯝ ꯑꯣꯝꯈꯠꯂꯒꯣ ꯃꯨꯣ ꯅꯅꯥꯜꯂꯨ ꯁꯤꯁꯦ ꯐꯛꯀꯥꯏꯔꯨꯕꯗ ꯎꯔꯤꯅꯤꯅ ꯐꯛꯀꯥꯏꯔꯨꯕꯗꯅꯦ ꯃꯥꯏ ꯏꯁꯀꯤꯟꯁꯦ ꯀꯣꯠꯂꯒ ꯂꯩꯍꯧꯕꯤꯗꯣ ꯗꯥꯛ ꯇꯥ ꯂꯩꯍꯧꯗꯦꯕ ꯅꯪꯅ ꯍꯥꯏꯗꯣ ꯗꯥꯛ ꯌꯥꯝ ꯊꯤ ꯇꯥꯔꯒꯍꯧꯗꯍ ꯑꯗꯨꯒ ꯑꯦꯛ ꯁꯤ ꯐꯀꯥꯏꯔꯣꯝꯗ
ꯅꯅꯦꯟ ꯇꯥ ꯇ ꯍꯥꯜꯣꯅ ꯍꯥꯏꯥꯏꯗꯦ ꯍꯗꯤ ꯎꯔꯟ ꯁꯥꯇ ꯁꯥꯇ ꯑꯆꯧꯕꯅ ꯍꯦꯟꯕꯅꯦꯕ ꯇꯥꯕ
ꯑꯗꯣ ꯁꯤ ꯑꯆꯧꯕ ꯂꯥꯏꯕꯛꯀꯤꯁꯦ ꯅꯥꯏꯅꯦꯕ ꯊꯦꯡꯕꯗ ꯑꯅꯤꯃꯛ ꯑꯗꯣ ꯍꯥꯏꯗꯤ
ꯃꯆꯤꯟ ꯃꯆꯤꯟ ꯅꯥꯏꯗꯕꯗꯨꯅꯁꯨ ꯍꯦꯟꯅ
ꯃꯆꯤꯟ ꯃꯆꯤꯟ ꯅꯥꯏꯗꯗ ꯃꯗꯨꯅꯥꯗ ꯀꯩꯝ ꯄꯥꯏꯕꯤꯗꯅꯦ ꯂꯩ ꯊꯣꯛꯅꯤꯡꯉꯥꯏꯗꯤ ꯊꯣꯛꯆꯔꯔꯣꯏ ꯁꯦꯔꯪꯒꯁꯨ ꯂꯩ ꯈ꯭ꯔꯝꯅꯤ ꯂꯣꯏꯔꯕꯔꯕꯅꯤ ꯇꯩꯗꯨꯕ ꯑꯩꯈꯣꯏ ꯑꯅꯤ ꯑꯍꯨꯝ ꯑꯅꯤ ꯑꯍꯨꯝꯂꯛꯇꯨꯗ ꯌꯥꯈꯤꯅꯤ ꯑꯩꯅ ꯇꯩꯇ꯭ꯔꯕꯅꯦꯗꯤ ꯑꯣꯏꯂꯤꯑꯣꯕ ꯍꯦꯒꯜ ꯌꯥꯗ ꯑꯗꯣ ꯑꯣꯏꯂꯤ ꯑꯣꯏꯗꯅꯕ ꯑꯗ ꯑꯣꯏꯗꯤ ꯑꯗꯨꯝ ꯊꯣꯛꯀꯅꯤ ꯑꯗꯣ ꯑꯣꯏꯂꯤ ꯑꯣꯏꯗꯅꯕ ꯂꯩꯇ꯭ꯔꯣ ꯁꯤꯅ ꯁꯤꯊꯝ ꯏꯪꯊꯝꯊꯥ ꯇꯩꯕꯗ ꯅꯨꯡꯗꯤ ꯅꯨꯡꯉꯥꯏ ꯌꯥꯔꯦ ꯅꯍꯪꯒꯤ ꯑꯇꯥꯡꯕꯗꯣ ꯍꯥꯏꯔꯛꯑ ꯊꯝꯃꯨ ꯌꯥꯔꯦꯅ
ꯊꯝꯃꯦ ꯊꯝꯃꯦ ꯇꯨꯝꯖꯔꯣ ꯀꯣ
ꯑ ꯊꯥꯃ ꯊ ꯎꯝ